ꯑꯣ
ꯆꯨꯝꯃꯕ꯭ꯔꯣ ꯀꯩꯗꯧꯔꯤꯒꯦ
ꯑꯁ ꯇꯨꯝꯗ꯭꯭ꯔꯤꯗ ꯍꯤꯕꯒ ꯂꯩ ꯅꯪꯗꯤ
ꯂꯦꯞꯄꯒ ꯂꯩꯌꯦꯦ
ꯀꯅ ꯍꯦ ꯐꯃꯣ
ꯑ ꯇꯝꯕꯁꯨ ꯑ ꯋꯥ ꯊꯤꯕꯁꯨ ꯑꯃꯨ ꯋꯥ ꯑꯁ ꯐꯝꯕꯁꯨ ꯑꯃꯨꯛ ꯋꯥ ꯍꯤꯞꯄꯁꯨ ꯑꯃꯨ ꯋꯥ ꯍꯧꯖꯤꯛ ꯂꯦꯞꯄꯒ ꯂꯩꯔ
ꯀꯩ ꯏꯟꯁꯥꯡ ꯆꯥꯔꯒꯦ
ꯑꯁ ꯃꯤꯁꯤꯗꯤ ꯌꯦꯟꯁꯥꯡ ꯊꯣꯡꯅꯤꯉꯥꯏ ꯂꯩꯇꯕꯒꯤ ꯆꯤꯀꯟ ꯑꯣꯏꯅ ꯊꯣꯡꯉꯦ
ꯑꯣ ꯀꯅꯥꯅ ꯊꯣꯡꯕ
ꯑꯩꯅ ꯍꯥꯏꯇꯥꯔꯦꯅꯦ ꯅꯪꯗꯤ
ꯑꯩꯈꯣꯏ ꯑꯩꯈꯣꯏꯗꯤ ꯅꯦꯝꯕꯣꯡꯅ ꯊꯣꯡꯉꯦ ꯑꯂꯨꯒ ꯈꯥꯃꯦꯟ ꯆꯥꯔꯦ
ꯁꯦ ꯆꯥꯎꯥꯎꯔꯤꯅꯦ
ꯑꯁ ꯁꯥꯎꯗꯦꯗ ꯈꯃꯦꯟ ꯈꯥꯃꯦꯟꯁꯨ ꯆꯞꯃꯟꯕꯒꯤꯀꯣ ꯆꯥꯅꯤꯡꯗ꯭ꯔꯦꯗ ꯊꯣꯡꯕ ꯊꯣꯡꯕ ꯃꯤꯅꯗꯤ ꯐꯖꯅ ꯊꯣꯡꯕꯤꯌꯦ ꯑꯗꯨ ꯑꯣꯏꯔꯁꯨ ꯑꯁ ꯈꯥꯃꯦꯟꯁꯦ
ꯊꯣꯡꯕ ꯃꯤꯅ ꯐꯖꯅ ꯊꯣꯡꯕꯤ ꯆꯥ ꯁꯖꯥꯅ ꯆꯥꯒꯗ ꯍꯧꯅꯤꯅꯦ
ꯑꯗꯨꯅꯦ ꯅꯪꯁꯨ ꯑꯣ ꯑꯉꯥꯡꯗꯤ ꯌꯥꯝ ꯍꯩꯍꯦ
ꯑꯁ ꯍ ꯃꯅꯤꯦ
ꯋꯥ ꯉꯥꯡꯕꯗꯤ ꯌꯥꯝ ꯍꯩꯌꯦꯕ
ꯏꯁꯁ ꯍꯥꯏꯔꯝꯃꯣꯏꯗ ꯌꯥꯝ ꯀꯟꯅ ꯍꯥꯏꯔꯝꯃꯣꯏꯗ
ꯎꯝ
ꯅꯪ ꯍꯗꯦ
ꯂꯩꯗ ꯑꯩꯈꯣꯏ ꯂꯣꯏꯅ ꯂꯩ
ꯎꯝ
ꯏꯒ ꯐꯣꯟ ꯐꯣꯟꯗꯨꯝ ꯌꯦꯒ ꯂꯩꯌꯦ꯫ ꯍꯣꯏ ꯈꯣꯏ ꯐꯦꯃꯤꯂꯤ ꯈꯣꯏꯁꯦ ꯂꯣꯏꯅ ꯃꯁꯥ ꯃꯁꯥꯒꯤ ꯐꯣꯟ ꯂꯩꯕꯅꯤꯅꯀꯣ
ꯎꯝ ꯎꯝ ꯎꯝ ꯅꯪꯕꯨ ꯌꯦꯡ ꯎꯝ ꯍꯥꯏꯕ ꯌꯥꯗ꯭ꯔꯣ꯫
ꯍꯥ
ꯅꯪꯕꯨ ꯌꯦꯡꯉꯣ ꯍꯥꯏꯕ ꯌꯥꯗꯔꯣ꯫ ꯏ
ꯏꯅꯤꯡ ꯔꯃꯣꯏꯗ ꯍꯧꯖꯤꯛꯇꯤꯀꯣ ꯑꯉꯥꯡ ꯑꯃ ꯂꯩꯔꯕꯅꯤꯅ ꯊꯤꯕ ꯃꯥꯜꯂꯦ꯫
ꯏꯁ ꯅꯨꯄꯤ ꯊꯤ ꯅꯨꯄꯤ ꯊꯤꯕꯤꯗꯤ ꯅꯨꯄꯤꯕꯨ ꯌꯦꯡꯅꯤꯡꯉꯥꯏ ꯊꯤꯕꯅꯦ ꯍꯦ ꯐꫭꯟ ꯌꯦꯡꯅꯤꯡꯉꯥꯏ ꯊꯤꯕ ꯅꯠꯇꯦ꯫ ꯑꯩꯕꯨ ꯌꯦꯡꯉꯨ ꯍꯥꯏꯕ ꯌꯥꯗ꯭ꯔꯣ ꯑꯩꯕꯨ ꯌꯦꯡꯉꯨ ꯍꯥꯏꯕ ꯌꯥꯗ ꯅꯪ ꯑꯥꯏꯇ ꯌꯦꯅꯤꯡꯉꯥꯏ ꯂꯧꯔꯤꯛ ꯀꯔꯤꯒꯤ ꯌꯦꯡꯗ꯭ꯔꯤꯅꯣ ꯄꯣꯟꯗꯨ ꯊꯝꯈ꯭ꯔꯣ ꯑꯩꯕꯨ ꯌꯦ ꯉꯥꯏ ꯍꯥꯏꯕ ꯌꯥꯗ꯭ꯔꯣ
ꯍꯣꯏ ꯍꯥꯏꯒꯦꯀꯣ ꯑꯩ꯫ ꯅꯪꯅ ꯁꯨꯃꯥꯏꯅ ꯍꯥꯏꯌꯦꯅ ꯇꯝꯕꯤꯒꯦꯕ꯫
ꯎꯝ ꯎ
ꯅ ꯅꯪꯗꯤ ꯆꯥꯛ ꯊꯣꯡꯕ꯭ꯔꯉꯁꯤ꯫
ꯑꯩꯔꫭ꯫
ꯑꯣ ꯏꯟꯖꯥꯡꯒꯨꯝꯕ ꯑꯗꯨꯝ ꯊꯣꯡꯕ꯭ꯔꯥ꯫
ꯃꯔꯛ ꯃꯔꯛꯇꯗꯤ ꯊꯣꯡꯉꯦ ꯁꯪ ꯆꯥꯛꯇꯤ ꯊꯣꯡꯗꯦ ꯍꯥꯏ ꯉꯁꯤ ꯑꯩ ꯆꯠꯊꯣꯛ ꯎꯕ ꯍꯥꯏꯇꯥꯔꯦ꯫ ꯗꯤꯃꯥꯟꯕꯒꯤ ꯑꯩꯈꯒꯤ ꯀꯩꯊꯦꯜꯕꯤꯗ ꯂꯩꯕ ꯆꯠꯄ ꯂꯩꯕ ꯆꯠꯂꯤꯀꯥꯟꯗ ꯑꯩꯈꯣꯏ ꯃꯥꯅ ꯊꯣꯡꯉꯝꯕ ꯍꯥꯏꯇꯥꯔꯦ
ꯎꯝ ꯉꯁꯤꯗꯤ ꯆꯠꯊꯣꯛꯄ꯭ꯔꯥ ꯂꯩꯕ꯭ꯔꯥ꯫
ꯉꯁꯤꯁꯨ ꯆꯠꯊꯣꯛꯇꯦ ꯅꯨꯃꯤꯠ ꯆꯨꯞꯄ ꯐꯃꯨꯡꯗ ꯐꯃꯨꯡꯗ ꯑꯃꯨꯛ ꯂꯥꯛ ꯃꯄꯥꯟꯗ ꯑꯃꯨꯛ ꯂꯥꯛ ꯃꯩ ꯂꯥꯛꯇꯕꯒꯤ ꯉꯔꯥꯡ ꯑꯍꯤꯡꯗꯒꯤꯅ ꯃꯩ ꯂꯥꯛꯇꯕꯗꯣ ꯉꯁꯤ ꯅꯨꯃꯤꯠ ꯆꯨꯞꯄ ꯃꯩ ꯂꯥꯛꯇ꯭ꯔꯦ ꯑꯁ ꯐꯣꯟꯁꯨ ꯆꯥꯔꯖ ꯇꯧꯍꯧꯗꯕ ꯍꯥꯏꯇꯥꯔꯦ ꯃꯩ ꯂꯥꯛꯀꯅꯤ ꯍꯥꯏꯅ꯫ ꯉꯔꯥꯡꯅꯣ ꯑꯁ ꯄꯨꯔꯥ ꯕꯦꯔꯥꯅꯦ꯫
ꯐꯣꯟꯗꯣ ꯕꯦꯇ꯭ꯔꯤ ꯂꯣ ꯑꯣꯏꯔꯝꯃꯨꯅꯤ ꯍꯧꯖꯤꯛꯇꯤ꯫
ꯉꯁꯥꯏꯗꯣ ꯑꯃꯨꯛ ꯐꯣꯟ ꯆꯥꯔꯖ ꯇꯧꯔꯦ ꯉꯁꯥꯏꯗ ꯐꯣꯟ ꯃꯦꯟ ꯃꯦ ꯃꯦꯜꯂꯒ ꯂꯩꯕꯗꯣ ꯍꯧꯖꯤꯛ ꯇ꯭ꯋꯦꯟꯇꯤ ꯄꯥꯔꯁꯦꯟꯗꯤ ꯈꯔ ꯍꯦꯟꯅ ꯂꯩꯅꯤ ꯉꯁꯤꯗꯤ ꯃꯩ ꯃꯨꯠꯀꯗꯕ ꯃꯥꯟꯅꯔꯦꯔ ꯍꯧꯖꯤꯛ ꯃꯩ ꯃꯨꯠꯂꯗꯤ ꯑꯃꯨꯛ ꯁꯣꯏꯔꯦ ꯑꯩꯁꯤ ꯄꯆꯥꯥꯁ ꯇꯗ ꯃꯤꯗ
ꯑꯗꯨꯗꯅꯦ ꯐꯣꯟ ꯃꯩ ꯂꯩꯇ꯭ꯔꯁꯨꯀꯣ ꯅꯨꯡꯉꯥꯏꯇꯕꯅꯤꯅ ꯑꯗꯨꯝ ꯕꯣꯔꯤꯡ ꯆꯨꯕꯅꯦ ꯅꯪꯒꯤ ꯏ ꯊꯕꯛ ꯠꯊ ꯆꯠꯊꯣꯛꯇꯕꯤꯗ ꯑꯗꯨꯝ ꯂꯩꯕ ꯃꯥꯜꯂꯦꯀꯣ ꯉꯔꯥꯡꯁꯨ
ꯉꯔꯥꯡꯁꯨ ꯆꯠꯊꯣꯛꯇꯦ ꯑ ꯃꯁꯤꯁꯨ ꯆꯠꯊꯣꯛꯇꯦ ꯑꯁ ꯉꯔꯥꯡꯗ ꯑꯁ ꯆꯠꯊꯣꯛꯇꯦ ꯏꯁꯥ ꯏꯅꯔꯖꯤ ꯂꯩꯇꯕꯒꯤ ꯑꯁ ꯐꯃꯨꯡꯗ ꯅꯨꯃꯤꯠ ꯆꯠꯄ ꯁꯤꯞꯄꯦ
ꯉꯥꯏꯅꯦ
ꯏ ꯎ ꯅꯣꯏꯅꯦ ꯍꯦ
ꯅꯪ ꯅꯆ ꯅꯆꯟ ꯅꯨꯄꯤ ꯂꯩꯔꯔꯥ ꯄꯣꯛꯃꯤꯟꯅꯕ
ꯂꯩꯌꯦꯦ ꯌꯨꯝ ꯄꯥꯟꯈ꯭ꯔꯦ ꯊꯥꯎꯖꯟ ꯃꯥ ꯃꯥꯗꯤ ꯀ꯭ꯂꯥꯁ ꯑꯦꯂꯚꯦꯟ ꯍꯦꯛ ꯀꯥꯕꯗꯒꯤ ꯀ꯭ꯂꯥꯁ ꯑꯦꯂꯚꯦꯟ ꯀꯥꯕ ꯍꯦꯛ ꯍꯧꯈꯕ ꯊꯥ ꯑꯃ ꯑꯅꯤꯒꯨꯝꯕꯗꯤ ꯀꯥꯕꯤꯔꯝꯃꯦ ꯑꯗꯨ ꯌꯨꯝ ꯄꯥꯡꯈ꯭ꯔꯦꯅ
ꯌꯥꯝꯒꯜꯂꯦꯀꯣꯒꯟꯕ ꯃꯥꯜꯂꯦ ꯌꯨꯝ ꯄꯥꯜꯂ ꯌꯥꯝꯒꯟꯕ ꯃꯥꯜꯂꯦ
ꯎꯝ ꯉꯟꯅ ꯄꯥꯟꯈꯤ ꯁꯚꯦꯟꯇꯤꯟ ꯔꯟꯅꯤꯡꯗ ꯅꯠꯇꯦ
ꯑꯁ
ꯑꯦꯁꯔꯦ ꯇꯤꯟ ꯔꯅꯤꯡ
ꯁꯤꯃꯦꯟꯇ ꯅꯤꯌꯝ ꯒꯥꯟꯗ ꯍꯥꯏꯦꯌꯨꯝ ꯄꯕꯥ
ꯁꯚꯦꯟꯇꯤꯟ ꯔꯟꯅꯤꯡ ꯑꯣꯏꯔꯝꯒꯅꯤ ꯃꯥꯔ ꯃꯥꯟꯈꯤꯕꯗꯣ꯫
ꯑꯉꯥꯡꯗꯤ ꯀꯌꯥ ꯁꯨꯔꯕ ꯃꯥꯗꯤ
ꯀ ꯃꯈ ꯇꯪꯅꯦ ꯍꯧꯖꯤꯛꯐ
ꯅꯨꯄꯥꯔꯥ ꯅꯨꯄꯤꯔ ꯑꯉꯥꯡꯗꯣ
ꯅꯨꯄꯥ
ꯎꯝ ꯎꯝ ꯎꯝ꯫ ꯌꯥꯝ ꯅꯨꯡꯁꯤꯔꯝꯒꯅꯤ ꯅꯣꯏꯁꯨ
ꯎꯝ ꯁꯤ ꯍꯥꯏꯇꯥꯔꯦ
ꯎꯝ
ꯑꯗꯨꯕꯨ ꯑꯩ ꯏꯇꯨ ꯏꯇꯨꯗꯒꯤ ꯍꯦꯟꯅꯗꯤ ꯅꯨꯡꯁꯤꯕ ꯉꯝꯃꯣꯏꯗ
ꯑꯗꯨꯅꯦ ꯑꯗꯨꯗꯤ ꯃꯤꯅ ꯂꯣꯏꯅꯃꯛꯒꯤꯅꯤ ꯀꯩꯅꯣ꯫ ꯅꯪ ꯅꯪꯗꯤꯁꯨ ꯆꯨꯝꯕ ꯋꯥ ꯉꯥꯛꯇ ꯉꯥꯡꯉꯤꯍꯦ
ꯑꯂꯥꯟꯕ ꯋꯥ ꯑꯇ ꯉꯥꯡꯗꯦꯕ
ꯆꯨꯝꯗꯤ ꯆꯨꯝꯕꯅꯦꯀꯣ ꯑꯩꯅ ꯉꯥꯡꯕꯗꫭ꯫
ꯑꯣ ꯆꯃꯤꯃꯦ ꯍ
ꯑ ꯅꯣꯏꯗꯤ ꯀꯩꯅꯣ ꯄꯨꯟꯁꯤꯒꯤ ꯂꯩꯁꯥꯕꯤꯒꯤ ꯄꯨꯟꯁꯤꯒꯤ ꯈ꯭ꯋꯥꯏꯗꯒꯤ ꯂꯨꯕ ꯇꯥꯡꯀꯛꯇꯣ ꯅꯪꯗꯤ ꯂꯥꯟꯍꯧꯈ꯭ꯔꯦꯅꯦ ꯒꯥꯏꯔꯤꯅꯦꯦ
ꯅꯨꯡꯉꯥꯏꯔꯦ ꯅꯨꯡꯉꯥꯏ ꯍꯥꯏꯕ ꯇꯥꯔꯦ ꯎꯝ ꯌꯨꯝ ꯄꯥꯟꯕꯒꯤ ꯑꯦꯖ ꯀꯩꯅꯣ ꯆꯍꯤꯁꯦ ꯅꯨꯄꯤꯁꯤꯡꯒꯤꯗꯤ ꯇ꯭ꯋꯦꯟꯇꯤ ꯑꯩꯠ ꯇ꯭ꯋꯦꯟꯇꯤ ꯅꯥꯏꯟ ꯆꯞ ꯆꯥꯕ ꯃꯥꯜꯂꯦꯗ ꯑꯩꯉꯣꯟꯗꯒꯤꯗꯤ ꯀꯣ
ꯍꯥ ꯑꯗꯨꯗꯤ ꯌꯥꯗꯦ ꯇꯤꯟꯇꯤ ꯇꯤꯟ ꯇ ꯍꯦꯟꯈ꯭ꯔꯦ ꯇꯦꯡ ꯇꯦꯡ ꯇꯇꯨꯗꯒꯤ ꯑꯗꯨꯕꯨꯗꯤ ꯆꯞ ꯆꯗꯤ ꯆꯞ ꯆꯥ ꯑꯗꯨ ꯑꯣꯏꯔꯁꯨ ꯇ꯭ꯋꯦꯟꯇꯤ ꯇꯨꯗꯒꯤꯅ ꯇ꯭ꯋꯦꯟꯇꯤ ꯅꯥꯏꯟ ꯊꯥꯔꯇꯤ ꯐꯥꯎꯗꯤ ꯌꯥꯏꯅ ꯎꯝ ꯑꯗꯨ ꯑ ꯎꯝ ꯈ꯭ꯋꯥꯏꯗꯒꯤꯁ ꯇ꯭ꯋꯦꯟꯇꯤ ꯐꯣꯔ ꯇ꯭ꯋꯦꯟꯇꯤ ꯐꯥꯏꯚ
ꯑꯩ ꯇ꯭ꯋꯦꯟꯇꯤ ꯁꯤꯛꯁꯇꯅꯦ ꯆꯠꯄ
ꯑꯁ꯭ꯅꯥꯏꯇ ꯇ꯭ꯋꯦꯟꯇꯤ ꯁꯤꯛꯁꯇ ꯑꯣꯏꯕ꯭ꯔꯅ
ꯑ
ꯇ꯭ꯋꯦꯟꯇꯤ ꯁꯤꯛꯁꯇ ꯑꯣꯏꯕ꯭ꯔꯥꯅꯔ
ꯑꯣ
ꯑꯩꯗ ꯇ꯭ꯋꯦꯟꯇ꯭ꯁ ꯑꯣꯏꯔꯗꯤ ꯅꯥꯏꯟ ꯍꯟꯗ꯭ꯔꯠ ꯇ꯭ꯋꯦꯟꯇꯤ ꯁꯚꯦꯟ ꯇ꯭ꯋꯦꯟꯇꯤ ꯑꯩꯠ
ꯇ꯭ꯋꯦꯟꯇꯤ ꯑꯦꯠ ꯑꯣ ꯇ꯭ꯋꯦꯟꯇꯤ ꯁꯚꯦꯟ
ꯅꯪ ꯅꯪ ꯅꯪꯅ ꯅꯪꯅ ꯁꯤ ꯀꯃꯣ ꯍꯦꯟꯗꯥꯕ
ꯋꯥꯟꯌꯥ
ꯁꯤ ꯑꯃ
ꯆꯍꯤꯔꯃ ꯎꯝ ꯑꯩꯅ ꯍꯜꯂꯦꯕ ꯑꯩꯅ ꯍꯜꯂꯦꯕ ꯃꯥꯅ ꯑꯉꯥꯡ ꯑꯣꯏꯌꯦ ꯎꯝ
ꯃꯥꯅꯅꯤꯖꯤ ꯀꯌꯥꯃꯨꯛ ꯍꯧꯖꯤꯛ ꯑꯣꯏꯕ ꯇ꯭ꯋꯦꯟꯇꯤ ꯁꯦꯚꯦꯟ ꯔꯟ ꯇ꯭ꯋꯦꯟꯇꯤ ꯁꯚꯦꯟ ꯔꯅꯤ
ꯑꯩꯅ ꯇꯤꯟꯗꯤ ꯎꯝ
ꯍꯥꯏꯁ ꯑꯗꯨ ꯅꯪ ꯄꯄꯨ
ꯑꯩ ꯑꯩꯗꯤꯀꯣ ꯌꯥꯔꯦ ꯇꯅꯁꯨ
ꯅꯪ ꯑꯩ ꯑꯩ ꯃꯈꯥꯅꯤ ꯅꯪ ꯑꯩ
ꯑꯩ ꯑꯩ ꯍꯥꯏꯌꯦꯕ ꯑꯩ ꯑꯩ ꯂꯨꯍꯣꯡꯖ ꯑꯩ ꯑꯩꯅꯣꯡ ꯌꯨꯝ ꯄꯥꯟꯗ꯭ꯔꯤꯉꯩꯗ ꯃꯥꯒ ꯀꯣꯏꯅꯕꯗꯣ ꯑꯗꯨꯒꯨꯝꯕꯗ ꯑꯩꯗꯤ ꯆꯍꯤ ꯈꯪꯗꯦ ꯃꯥꯒꯤꯁꯨ ꯈꯪꯗꯕꯀꯣ ꯑꯩꯒ ꯀꯦꯞꯗ ꯈꯪꯗꯦ ꯑꯗꯨꯝ ꯑꯁꯤ ꯗ ꯑꯗꯨꯝ ꯂꯥꯛꯔꯀꯥꯟꯗ ꯈꯪꯕꯅꯦ ꯑꯁꯦꯡꯕ ꯑꯩꯗꯤ ꯃꯥꯅ ꯈꯔ ꯍꯟ ꯍꯟꯂꯝꯝꯅꯦꯅ ꯈꯟꯕꯅꯦꯕ ꯃꯥꯅ ꯑꯣ ꯑꯁ ꯑꯣꯏ ꯃꯅꯣ
ꯎ ꯌꯥꯔꯦꯗꯗꯕꯗ
ꯍꯥꯏꯗ ꯃꯥꯗꯤꯤꯀꯣ ꯏꯣꯟ ꯀ ꯍꯦꯟꯅ ꯃꯦꯆꯌꯣꯔ ꯑꯣꯏꯌꯦꯦꯔꯥ ꯃꯥꯒꯤ ꯋꯥꯈꯜꯁꯨ ꯀꯔꯤ ꯃꯥꯒꯤ ꯅꯠꯇ꯭ꯔ ꯋꯥꯉꯥꯡ ꯁꯉꯥꯡꯁꯨ ꯎꯝ ꯅꯨꯄꯥꯅꯤꯅꯀꯣ ꯀꯗꯤ ꯎꯝ ꯑꯩ ꯅꯨꯄꯤ ꯅꯨꯄꯤꯗꯒꯤ ꯍꯦꯟ ꯃꯦꯆꯤꯌꯣꯔ ꯑꯣꯏꯌꯦꯕ ꯔꯦꯁꯄꯣꯟꯁꯤꯕꯜꯁꯨ ꯂꯩꯌꯦꯕ ꯑꯩꯉꯣꯟꯗ ꯌꯦꯟꯅ
ꯍꯦꯟꯒꯅꯤ ꯍꯦ ꯅꯨꯄꯥ ꯄꯥꯡꯈꯁꯤ ꯅꯨꯄꯥ ꯋꯥꯈꯜ ꯊꯣꯛꯂꯛꯀꯅꯤ
ꯏꯗꯒꯤ ꯁꯥꯎꯒꯟꯕꯁꯤꯅ ꯀꯔꯤꯅꯣ ꯁꯥꯎꯒꯟꯕ ꯑꯃ ꯂꯩꯕꯅꯦꯕ ꯑꯩꯉꯣꯟꯗ
ꯏꯁꯁ ꯅꯪ ꯁꯥꯎꯕ ꯍꯩꯕ꯭ꯔꯥꯅꯦ
ꯑꯁ ꯁꯣꯔꯠ ꯇꯦꯝꯄꯔꯁꯨ ꯂꯩꯕ ꯁꯥꯎꯒꯟꯕꯁꯨ ꯂꯩꯕ ꯑꯗꯨꯒꯤ ꯃꯥꯗꯤ ꯃꯥꯒꯤ ꯀꯩꯅꯣ ꯋꯥꯉꯥꯡ ꯁꯉꯥꯡꯁꯨ ꯀꯔꯤꯗ ꯑꯗꯨꯝ ꯃꯥꯗꯤ ꯃꯦꯆꯤꯌꯣꯔ ꯑꯣꯏꯕꯅꯤꯅꯀꯣ ꯇꯨꯝ ꯑꯦꯠꯖꯁ ꯇꯧꯕ ꯉꯝꯃꯦ ꯑꯩꯉ ꯑꯩ ꯑꯩꯒ ꯑꯩ ꯃꯥꯁꯨ ꯑꯩ ꯑꯩ ꯑꯩꯒꯨꯝꯕ ꯋꯥꯈꯜ ꯑꯣꯏꯔꯗꯤ ꯑꯁ ꯏꯕꯥꯅꯤꯁꯦ ꯐꯨꯅꯗꯧ ꯃꯥꯜꯂꯦ
ꯍꯣꯏ ꯍꯣꯏ ꯍ ꯍꯣꯏ ꯎꯝ
ꯑ
ꯑꯩꯗꯤꯦ
ꯅꯪꯁꯨꯀꯣ ꯅꯨꯄꯤ ꯀꯩꯅꯣ ꯅꯪ ꯅꯪꯉꯣꯟ ꯑꯉꯥꯡ ꯈꯔ ꯂꯧ ꯑꯉꯥꯡ ꯂꯧꯑꯣꯗ
ꯏꯁ ꯑꯩꯗꯤ ꯑꯩꯉꯣꯟꯒꯤꯇꯔꯥ ꯃꯣꯍꯟ ꯗꯕ ꯄꯥꯝꯃꯦ ꯑꯩꯗꯤ ꯆꯍꯤ ꯇꯔꯥꯃꯨꯛ ꯍꯟꯗꯕ ꯄꯥꯝꯃꯦ
ꯑꯉꯥꯡ ꯑꯣꯏꯃꯟꯗ꯭ꯔꯣ ꯑꯗꯨꯗꯤ
ꯑꯁ ꯑꯉꯥꯡ ꯍꯦꯟꯅ ꯐꯔꯣꯏꯗꯧ ꯄꯨ ꯄꯨꯔꯒ ꯇꯥꯡꯅꯤꯡꯉꯥꯏ
ꯀꯔꯤꯅꯣ ꯍꯦ ꯅꯪꯖꯨ ꯐꯥꯒꯤ ꯉꯥꯛꯇ
ꯑꯁꯦꯡꯕ ꯑꯩꯗꯤ ꯆꯍꯤ ꯇꯔꯥꯝ ꯇꯔꯥꯃꯨꯛ
ꯇ꯭ꯔꯗꯤ ꯍꯦꯜꯃꯜꯂꯦꯍꯦ ꯅꯪꯕꯨ ꯍꯟꯅꯨꯕ ꯍꯟꯅꯨꯕ ꯉꯥꯡꯒꯅꯤ ꯑꯃꯨꯛ
ꯌꯥꯏꯍꯦ ꯇꯔꯥ ꯗꯤ ꯃꯤ ꯇ꯭ꯔꯥ ꯃꯉꯥꯃꯨꯛ ꯑꯗꯨꯃꯥꯏ ꯂꯧꯅꯔꯤꯁꯤꯗꯤ ꯈꯦꯅꯔꯤꯁꯤꯗꯤ ꯑꯩꯗꯤ ꯇꯔꯥꯃꯨꯛ ꯍꯟꯗ ꯑꯁ ꯃꯉꯥꯗꯤ ꯑꯩꯒꯤ ꯌꯥꯝꯅ ꯑꯍꯟ ꯑꯣꯏꯈ꯭ꯔꯦꯗ ꯑ ꯃꯉꯥꯗꯤ ꯑꯩ ꯄꯥꯝꯗ꯭ꯔꯦ ꯃꯉꯥ ꯈꯛꯇꯪ ꯍꯟꯗꯕꯗ ꯑꯁ ꯇ ꯌꯥꯝꯗ꯭ꯔꯕꯗ ꯇꯔꯦꯠ ꯀꯨꯝꯕ ꯇꯔꯥꯒꯨꯝꯕ ꯍꯟꯗꯕꯗꯣ ꯄꯥꯝꯃꯦ ꯑꯩꯗꯤ ꯑꯁ ꯑꯉꯥꯡ ꯀꯣꯏꯕꯁꯨ ꯄꯨꯔꯥ ꯕꯦꯔꯥꯅꯦꯍꯦ ꯂꯣꯡ ꯂꯣꯡ ꯂꯥꯁꯇꯤꯡ ꯑꯣꯏꯗꯦꯅꯦ ꯑꯉꯥꯡ ꯀꯨꯏꯅꯕꯁꯨ
ꯎꯪ ꯑꯥ ꯑꯪ ꯈꯔ ꯅꯨꯄꯤꯗꯤ ꯑꯉꯥꯡ ꯑꯣꯏꯕꯗꯨꯅ ꯐꯕꯅꯦꯗ
ꯍꯪ
ꯍꯣꯏ ꯍꯣꯏ ꯑꯩ ꯍꯣꯔꯦꯟ ꯇꯧꯔꯒꯦꯀꯣ ꯑꯃ ꯊꯕꯛ ꯂꯩꯔꯦ ꯍꯧꯖꯤꯛ
ꯑ ꯍ ꯍ ꯍ